ꯑ ꯆꯥꯛ ꯆꯥꯔꯕꯣ
ꯆꯥꯛ ꯆꯥꯔꯦ ꯍꯣꯏ
ꯑ ꯆꯪꯅꯣ
ꯎꯝ
ꯅ ꯆꯥꯏ ꯍꯋꯥꯏꯒ ꯁꯧꯔꯤꯁꯤꯗꯤ
ꯑꯣ ꯍꯥꯎꯏꯤꯅꯦ ꯑꯗꯨꯗꯤ ꯑꯩꯗꯤ ꯆꯥꯗ꯭ꯔꯤꯌꯦꯦ ꯊꯣꯡꯉꯌꯦꯦ
ꯍ
ꯊꯣꯡꯅꯌꯦꯦ ꯎꯝ ꯊꯦꯡꯉꯦ ꯉꯁꯤꯗꯤ ꯈꯔ ꯊꯦꯡꯉꯦ ꯉꯔꯥꯡꯗꯣ ꯂꯧꯁꯤ ꯆꯠꯂꯒ ꯍꯜꯂꯛꯄꯗ ꯋꯥꯈ꯭ꯔꯕ ꯋꯥꯔꯒ ꯍꯧꯒꯠꯄꯗꯣ ꯊꯦꯡꯅ ꯍꯧꯒꯠꯑꯦ ꯑꯗꯨꯒ ꯑꯣꯛꯀꯤ ꯌꯦꯟꯒꯤ ꯃꯌꯥꯝ ꯃꯆꯤꯟꯖꯥꯛ ꯍꯥꯟꯅ ꯄꯤꯔꯒ ꯑꯃꯨꯛ ꯊꯣꯡꯉꯦ ꯑꯩꯈꯣꯏꯒꯤ ꯀꯣꯟꯅ ꯊꯣꯡꯉꯦ ꯍꯧꯖꯤꯛ ꯊꯣꯡꯅꯤꯡꯉ
ꯑꯣ ꯍꯣ ꯍꯣ ꯊꯕꯛ ꯐꯠꯇ꯭ꯔꯗꯤ ꯊꯦꯡꯁꯨ ꯊꯥꯔꯁꯨ ꯀꯩꯁꯨ ꯀꯥꯏꯗꯦꯅ
ꯎꯝ ꯁꯤꯗꯤ ꯄꯨ ꯊꯅꯤꯅꯦ ꯍꯧꯔꯒ ꯑꯃꯨꯛ ꯊꯕꯛ ꯁꯨꯕ ꯍꯧꯔꯅꯤ ꯊꯕꯛꯁꯦ ꯂꯦꯞꯄ ꯌꯥꯗꯦ ꯅꯦꯞꯄꯤ ꯌꯥꯗꯦ ꯑꯗꯨꯝ ꯎꯝ ꯐꯤ ꯍꯥꯎꯒꯅꯁꯤꯗꯤ ꯏꯂ
ꯍ ꯍ ꯐꯤꯁꯥꯕꯗ
ꯂꯧ ꯂꯣꯣꯏ ꯎꯝ ꯂ ꯂꯧ ꯂꯣꯣꯏ ꯈ꯭ꯔꯕꯅꯤ ꯅꯥ ꯐꯤ ꯑꯃꯨꯛ ꯍꯧꯔꯒꯦ ꯐꯤ ꯁꯥꯕꯗꯣ ꯂꯧ ꯍꯧꯕꯅꯤꯅ ꯂꯧꯗꯣ ꯊꯥ ꯐꯤꯗꯣ ꯊꯥ ꯑꯃ ꯂꯦꯞꯈ꯭ꯔꯦ ꯑꯗꯨꯅ ꯉꯁꯤ ꯁꯤꯗꯤ ꯂꯧ ꯂꯣꯏꯈ꯭ꯔꯦ ꯑꯗꯨꯅ ꯐꯤ ꯑꯃꯨꯛ ꯍꯧꯔꯒꯦ
ꯅꯨꯡꯉꯥꯏꯅꯦ ꯐꯤ ꯁꯥꯕ ꯍꯥꯏꯗꯨꯗꯤ ꯌꯣꯟꯅꯤꯡꯉꯥꯏꯔꯣ
ꯌꯧꯅꯤꯡꯉꯥꯏ ꯁꯥꯕꯅꯤ ꯍꯣꯏ ꯃꯤ ꯑꯣꯗꯔ ꯁꯥꯕꯅꯦ ꯐꯤ ꯁꯥꯕꯁꯨ ꯌꯥꯝ ꯋꯥꯏꯗ
ꯍꯣꯏ ꯋꯥꯔꯁꯨ ꯄꯩꯁꯥꯗꯤ ꯄꯩꯁꯥ ꯑꯃꯨꯛ ꯂꯥꯛꯄ ꯀꯥꯟꯗꯤ ꯅꯨꯡꯉꯥꯏꯌꯦꯗꯅ
ꯈꯪꯗꯦꯗ ꯄꯩꯁꯥꯁꯤꯁꯨ ꯂꯥꯛꯄꯒ ꯆꯠꯕꯒ ꯂꯥꯛꯄꯒꯁ ꯕ ꯌꯥꯝ ꯑꯃꯇ ꯑꯒ ꯅꯠꯇ ꯌꯥꯝ ꯇꯥꯡꯕ ꯅꯠꯇꯦꯗ ꯑꯗꯨꯝ ꯃꯤꯅ ꯌꯣꯟꯅꯕ ꯗꯣ ꯑꯗꯨꯝ ꯌꯣꯝꯃꯅꯤ ꯌꯥꯝ ꯍꯣꯡꯒꯅꯤ ꯍꯥꯏꯇꯥꯔꯦ ꯍ ꯏꯗꯤ ꯑꯗꯨꯝ ꯁꯥꯏ ꯁꯥꯔꯁꯨ ꯐꯤ ꯑꯅꯧꯕ ꯁꯦꯠꯄ ꯐꯪꯗꯦ ꯑꯩꯈꯣꯏꯗꯤ
ꯄꯁꯦ ꯐꯤ ꯂꯩꯗ ꯍꯥꯏ ꯏ
ꯎꯝ ꯐꯤ ꯑꯅꯧꯕ ꯁꯦꯠꯄ ꯐꯪꯗꯦ ꯁꯥꯗꯕ ꯃꯤꯁꯤꯡꯅ ꯑꯅꯧ ꯑꯅꯧꯕ ꯑꯗꯨꯝ ꯁꯦꯠꯊꯣꯛꯂꯛꯑꯦ ꯑꯩꯈꯣꯏꯗꯤ ꯁꯦꯠꯄ ꯐꯪꯗꯦ
ꯌꯨꯝ ꯁꯥꯕꯈꯩꯅ ꯃꯥꯒꯤ ꯃꯌꯨꯝ ꯊꯤꯌꯦ ꯑꯗꯨꯝ
ꯑ ꯑꯣꯏꯕꯖꯥꯠꯅꯦ ꯅꯪꯗꯤ ꯀꯔꯤ ꯀꯔꯤ ꯍꯣꯠꯅꯕ꯭ꯔꯥ
ꯑꯩꯗꯤ ꯀꯩꯁꯨ ꯇꯧꯗꯦ ꯑꯩꯁꯨ ꯌꯨꯝꯗ ꯑꯗꯨꯝ ꯂꯩꯌꯦ ꯂꯧ ꯃꯔꯛ ꯃꯔꯛꯇ ꯆꯠꯂꯦ
ꯑꯦ ꯅꯨꯡꯉꯥꯏꯔꯦꯅꯦ ꯑꯗꯨꯗꯤ
ꯑꯦꯁ ꯅꯨꯡꯉꯥꯏꯇ꯭ꯔꯦꯗ ꯂꯧ ꯁꯨꯕꯕꯨ ꯀꯗꯥꯏꯗꯗꯤ ꯅꯨꯡꯉꯥꯏꯕꯅꯣ
ꯂꯧ ꯁꯨꯕꯗꯨꯅ ꯅꯨꯡꯉꯥꯏꯕꯅꯦ ꯋꯥ ꯈꯟ ꯌꯥꯝ ꯄꯣꯊꯥꯕꯅꯦ ꯂꯧ ꯁꯨꯕꯗꯣ
ꯅꯣꯡ ꯆꯨꯕ꯭ꯔꯥ ꯅꯣꯏꯗꯗꯤ
ꯅꯣꯡ ꯆꯨꯎꯌꯦ ꯅꯣꯡ ꯈꯔ ꯈꯔ ꯆꯨꯏꯌꯦ ꯃꯔꯤꯛ ꯃꯔꯤꯛ ꯆꯨꯏ ꯌꯥꯝꯅ ꯗꯤ ꯆꯨꯗꯦ
ꯎꯝ ꯆꯥꯝꯃ ꯂꯩꯌꯦ ꯁꯤꯗꯁꯨ
ꯎꯝ
ꯀꯟꯅꯗꯤ ꯆꯨꯗꯕꯒꯣ
ꯎꯝ ꯆꯨꯕ ꯃꯇꯝ ꯑꯣꯏꯔꯕꯅꯤꯅ ꯆꯨꯔꯣ ꯍꯥꯏꯔꯕꯅꯤ
ꯍꯥꯏ
ꯍꯧꯖꯤꯛ ꯆꯨ ꯍꯧꯗ꯭ꯔꯗꯤ ꯍꯌꯦꯡ ꯂꯧ ꯈꯥꯎꯕ ꯃꯇꯝꯗ ꯆꯨꯔꯗꯤ ꯐꯔꯛ ꯇꯥꯔꯅꯦꯕ
ꯑꯗꯨꯅꯦ
ꯎꯝ
ꯅꯣꯏꯗꯤ ꯂꯧ ꯎꯝ ꯀꯔꯤ ꯍꯥꯏꯕ꯭ꯔꯥ ꯐꯧ ꯍꯥꯏꯕ꯭ꯔꯥ ꯍꯝꯝ
ꯐꯧ ꯌꯥꯝ ꯐꯩꯌꯦ ꯍꯣꯏ
ꯎꯝ ꯃꯔꯣꯛꯀꯨꯝꯕꯗꯤ
ꯃꯣꯔꯣꯛꯒꯨꯝꯕ ꯊꯥꯗꯦ ꯑꯩꯈꯣꯏ ꯇꯝꯄꯥꯛ ꯂꯧꯅꯤꯅ
ꯑꯣ ꯑꯣ ꯑꯣ ꯑꯣ
ꯍꯥꯟꯅꯗꯤ ꯊꯥꯔꯝꯃꯦ ꯑꯗꯣ ꯍꯟꯗꯛꯇꯤ ꯊꯥꯗ꯭ꯔꯦ
ꯑꯣ ꯑꯩꯈꯣꯏꯗꯤ ꯆꯤꯡꯒꯤꯅꯤꯅ ꯂꯣꯏꯅ ꯃꯤꯛꯁ ꯇꯧ ꯏꯟꯖꯥꯡꯅꯄꯤꯒꯨꯝꯕꯁꯨ ꯍꯥꯞꯄꯦ ꯃꯔꯣꯛ ꯀꯔꯤ ꯀꯔꯥ ꯍꯥꯞꯄꯦ
ꯑ ꯑꯗꯨ ꯑꯣꯏꯔꯗꯤ ꯃꯍꯩ ꯆꯥꯕ ꯐ ꯐꯪꯂꯝꯃꯅꯤ ꯑꯩꯈꯣꯏꯗꯤ ꯂꯩꯗ꯭ꯔꯗꯤ ꯆꯥꯕ ꯐꯪꯗꯦ ꯑꯩꯈꯣꯏꯗꯤ
ꯑꯥ ꯅꯣꯏꯗꯤ ꯀꯩꯅꯣꯗ ꯂꯩꯔꯝꯃꯨꯅꯤꯅ ꯇꯝꯄꯥꯛꯇ
ꯇꯝꯄꯥ ꯇꯝꯄꯥꯛ ꯇꯝꯄꯥꯛ ꯃꯨꯛꯁꯨ ꯅꯠꯇꯦꯗ ꯑꯩꯈꯣꯏꯁꯦ ꯈꯪꯗꯦ ꯀꯔꯤ ꯍꯥꯏꯁꯤꯔ
ꯂꯧꯗꯦ ꯇꯝꯒꯦ ꯑꯦ ꯇꯝꯄꯥꯛꯒꯦ ꯂꯧ
ꯑ ꯇꯝꯄꯥꯛꯀꯤ ꯂꯧꯁꯤ ꯎꯕ ꯆꯤꯡꯒꯤ ꯂꯧꯁꯤ ꯎꯗ꯭ꯔꯦ ꯆꯤꯡꯒꯤ ꯂꯧ ꯁꯨꯈ꯭ꯔꯗꯤ ꯑꯃꯨꯛ ꯐꯤ ꯁꯥꯕꯁꯨ ꯐꯪꯂꯔꯣꯏꯗꯕ ꯑꯗꯨꯅ ꯑꯃ ꯇꯧꯔꯗꯤ ꯑꯃ ꯑꯃꯨꯛ ꯇꯣꯛꯄ ꯍꯥꯏꯕꯅꯤ
ꯑꯗꯨꯅꯦ ꯍꯣꯏ ꯊꯕꯛꯇꯤ ꯂꯦꯞꯄ ꯌꯥꯗꯕꯅꯤꯅ
ꯎꯝ ꯍꯥꯟꯅꯗꯤ ꯍꯥꯟꯅꯗꯤ ꯆꯤꯡꯒꯤ ꯂꯧ ꯌꯥꯝ ꯆꯥꯎ ꯆꯥꯎꯅ ꯇꯧꯔꯒ ꯆꯨꯖꯥꯛꯁꯨ ꯊꯥꯕ ꯃꯣꯔꯣꯛꯁꯨ ꯊꯥꯕ ꯌꯥꯝ ꯌꯥꯝ ꯊꯥꯔꯒ ꯑꯁ ꯃꯇꯝꯗꯣ ꯌꯥꯝ ꯅꯨꯡꯁꯤ ꯍꯧꯖꯤꯛ
ꯍꯧꯖꯤꯛꯇꯤ ꯆꯤꯡꯒꯤ ꯂꯥꯎꯁꯨ ꯁꯨꯕꯗꯤ ꯌꯥꯝ ꯋꯥꯕ ꯅꯤꯅ ꯃꯇꯝꯁꯨ ꯆꯪꯉꯦ
ꯆꯪꯉꯦ ꯑꯗꯨ ꯑꯣꯏꯔꯁꯨ ꯑꯩꯈꯣꯏꯅ ꯊꯥꯕꯤꯕ ꯑꯩꯈꯣꯏꯅ ꯂꯤꯡꯕꯤꯕꯗꯣ ꯑꯗꯨꯝ ꯃꯍꯩ ꯍꯌꯦꯡꯅꯒ ꯌꯥꯝ ꯅꯨꯡꯉꯥꯏꯕꯅꯦꯍꯦ ꯆꯤꯡꯒꯤ ꯂꯧ ꯁꯨꯕꯁꯨ ꯎꯝ
ꯆꯨꯖꯥꯛ ꯑꯍꯥꯎꯕꯗꯣ ꯅꯞ ꯅꯞ ꯂꯥꯎꯕꯗꯣ ꯑꯗꯨ
ꯍꯣꯏ ꯊꯥꯏ ꯂꯣꯏꯅꯃꯛ ꯊꯥꯏ ꯑꯩꯈꯣꯏ ꯆꯤꯡꯗꯗꯤ ꯏꯟꯁꯥꯡ ꯅꯥꯄꯤ ꯄꯄꯤ ꯀꯔꯤ ꯀꯔ ꯂꯣꯏ ꯊꯥꯏ
ꯑꯗꯨꯁꯨ ꯑꯗꯨꯗꯣ ꯌꯥꯝ ꯍꯥꯎꯕꯅꯤꯅꯦ ꯍꯌꯦꯡ ꯆꯥꯕ ꯌꯥꯕ ꯃꯇꯝꯗ ꯊꯥꯔꯛꯑꯣꯀꯣ ꯎꯝ
ꯊꯥꯔꯛꯒꯦ ꯊꯥꯔꯛꯀꯦ ꯂꯩ ꯌꯥꯝ ꯂꯩꯔꯗꯤ
ꯎꯝ ꯑꯩꯈꯣꯏ ꯑꯁꯣꯝꯗꯗꯤ ꯍꯟꯗꯛꯁꯦ ꯍꯩꯅꯧꯁꯦ ꯌꯥꯝ ꯄꯥꯜꯂꯦ ꯑꯗꯨ ꯑꯣꯏꯔꯁꯨ ꯑꯩꯒꯤ ꯍꯩꯅꯧꯗꯨ ꯇꯤꯟ ꯌꯥꯝ ꯆꯪꯕ ꯑꯗꯨ ꯆꯥꯕ ꯌꯥꯗꯦ
ꯎ ꯍꯩꯅꯧ ꯀꯔꯤ ꯀꯔꯤ ꯐꯨꯔꯨꯠꯓꯣ ꯍꯩꯅꯧ ꯍꯥꯏꯗꯤ
ꯃꯦꯡꯒꯣ ꯑꯗꯣ
ꯑꯣ ꯍꯣ ꯍꯣ ꯍꯣꯏ ꯑꯩꯈꯣꯏꯗꯤ ꯍꯧꯖꯤꯛꯀꯥꯟꯁꯦ ꯗꯤꯁ ꯌꯌꯥꯔꯁꯦ ꯍꯩꯅꯧꯁꯦ ꯌꯥꯝ ꯄꯥꯟꯗꯕꯣ
ꯎꯝ ꯑꯩꯈꯣꯏꯗꯗꯤ ꯌꯥꯝ ꯄꯥꯜꯂꯦ ꯑꯗꯨ ꯑꯣꯏꯔꯁꯨ ꯌꯥꯝ ꯄꯥꯜꯂꯁꯨ ꯇꯤꯟ ꯌꯥꯝ ꯆꯪꯕꯅꯤꯅ ꯆꯥꯕ ꯌꯥꯗꯦ ꯍꯟꯗꯛꯁꯦ ꯍꯩꯅꯧꯁꯨ ꯌꯥꯝ ꯊꯣꯛꯑꯦ ꯑꯗꯨꯒ ꯀꯤꯍꯣꯝꯁꯨ ꯌꯥꯝ ꯊꯣꯛꯑꯦ ꯍꯟꯗꯛꯁꯦ ꯁꯦ ꯁꯤꯖꯟ ꯑꯣꯏꯕꯅꯤꯅ ꯀꯤꯍꯣꯝꯗꯣ ꯌꯥꯝ ꯊꯨꯝꯃꯦ ꯍꯜꯂꯛꯁꯦ
ꯎꯝ ꯑꯩꯈꯣꯏ ꯑꯩꯈꯣꯏꯗꯗꯤ ꯀꯍꯨꯝꯁꯦ ꯆꯥꯕꯗꯤ ꯍꯧꯗ꯭ꯔꯤꯗ ꯑꯗꯣ ꯈꯔ ꯈꯔꯗꯤ ꯆꯥꯕ ꯍꯧꯔꯦ
ꯑꯥ ꯁꯣꯝꯗꯗꯤ ꯐꯖꯅ ꯆꯥꯔꯦ
ꯍꯣꯏ ꯌꯥꯝ ꯃꯨꯟꯕꯗꯣ ꯆꯥꯕ ꯌꯥꯗ꯭ꯔꯦ ꯁꯨꯃꯥꯏꯗꯗꯤ ꯈꯔ ꯈꯔ ꯃꯨꯟꯇꯛ ꯇꯧꯕꯗ ꯑꯗꯨꯅ ꯍꯥꯎꯋꯦ
ꯑꯣ ꯈꯔ ꯒ꯭ꯔꯤꯟ ꯈꯔ ꯑꯣꯏꯕꯗꯣ ꯑꯗꯨꯅ ꯍꯥꯎꯕꯅꯦ
ꯎꯝ ꯌꯥꯝ ꯃꯨꯜꯂꯗꯤ ꯌꯥꯝ ꯌꯦꯜꯂꯣ ꯂꯣꯏꯅ ꯊꯣꯛꯂꯗꯤ ꯄꯨꯝꯕꯒꯨꯝꯅ ꯑꯃ ꯂꯩꯌꯦꯅ ꯑꯣ ꯆꯥꯕ ꯍꯥꯎꯗ꯭ꯔꯦꯕ ꯎꯝ
ꯀꯔꯤ ꯌꯥꯝ ꯀꯟꯕ ꯑꯗꯨ ꯍꯥꯎ
ꯑ ꯑꯗꯨꯅꯦ
ꯈꯔ ꯒ꯭ꯔꯤꯟ ꯑꯣꯏꯕꯗꯨꯅ ꯍꯥꯎꯋꯤ
ꯎꯝ
ꯑꯩꯈꯣꯏ ꯍꯟꯗꯛꯁꯦ ꯂꯧ ꯂꯤꯡꯕ ꯆꯠꯄꯗ ꯀꯤꯍꯣꯝ ꯌꯥꯝ ꯄꯨꯔꯒ ꯆꯥꯟꯅꯔꯦ ꯑꯩꯈꯣꯏꯗꯤ
ꯑꯣ ꯏꯠꯁ ꯂꯧꯗ ꯆꯠꯂꯒ ꯄꯨꯕꯁꯨ ꯀꯔꯤꯔꯣ ꯀꯥꯡꯒꯨꯝꯕ ꯌꯥꯝ ꯃꯅꯝ ꯅꯝꯊꯤꯕꯅꯤꯅ ꯇꯜꯂꯦ ꯑꯩꯗꯤ
ꯆꯥꯛ ꯆꯥꯕ ꯃꯇꯝꯗ ꯑꯗꯨ ꯍꯩꯁꯨ ꯀꯔꯤ ꯀꯔꯥ ꯂꯣꯏꯅ ꯄꯨꯊꯣꯛꯑꯒ ꯑꯗꯨꯝ ꯆꯥꯔꯦ ꯑꯩꯈꯣꯏꯗꯤ ꯆꯥꯛ ꯑꯩꯈꯣꯏ ꯒꯤ ꯂꯧ ꯈꯨꯠ ꯆꯥꯁꯤꯗꯤꯀꯣ ꯆꯥꯛ ꯆꯥꯔꯒ ꯑꯥ ꯆꯁꯤꯡꯗꯗꯤ ꯆꯥꯛ ꯆꯥꯔꯦ ꯑꯃꯨꯛ ꯎ ꯉꯥꯏꯍꯥꯛ ꯂꯩꯔꯒ ꯎ ꯆꯥ ꯊꯛꯄ ꯑꯗꯨꯝ ꯃꯊꯪ ꯊꯪ ꯄꯣꯊꯥꯏꯗꯅ ꯑꯁꯣꯝꯗꯗꯤ ꯑꯗꯨꯃꯥꯏꯅ ꯇꯧꯗꯔꯦ ꯆꯥꯛ ꯆꯥꯕ ꯃꯇꯝꯗ ꯕꯔꯣ ꯄꯨꯡ ꯑꯃ ꯕꯥꯔꯣ ꯑꯗꯨꯋꯥꯏꯗ ꯆꯥꯛ ꯆꯥꯒꯅꯤ ꯆꯥꯛ ꯆꯥꯕ ꯃꯇꯝꯗ ꯍꯩꯁꯨ ꯀꯔꯤꯁꯨ ꯑꯍꯥꯎꯕ ꯑꯆꯥꯄꯣꯠ ꯃꯌꯥꯝ ꯄꯨꯊꯣꯛꯔꯒ ꯑꯗꯨꯗ ꯄꯨꯜꯂꯞ ꯑꯣꯏꯅ ꯆꯥꯔꯦ ꯑꯗꯨꯗ ꯆꯥꯔꯒ ꯑꯃꯨꯛ ꯄꯣꯊꯥꯗꯔꯦ ꯂꯥꯛ ꯇꯔꯤꯐꯥꯎ ꯑꯗꯨꯒꯂꯑ
ꯋꯥꯗ꯭ꯔꯣ ꯑꯗꯨꯗꯤ ꯍꯦꯟꯅ ꯋꯥꯔꯝꯒꯅꯤ
ꯑꯗꯨꯝ ꯇꯧꯈ꯭ꯔꯕꯅꯤꯅ ꯍꯩꯅꯈ꯭ꯔꯦ ꯑꯩꯈꯣꯏꯁꯨ
ꯑꯣ ꯍꯥꯟꯅ ꯆꯤꯡ ꯆꯤꯡꯗ ꯅꯪ ꯂꯩꯔꯝꯕ꯭ꯔꯣ ꯆꯤꯡꯒꯤ ꯂꯧ ꯇꯧꯔꯝꯕ꯭ꯔꯥ
ꯆꯤꯡꯒꯤ ꯂꯧ ꯇꯧꯋꯦ ꯍꯥꯟꯅ ꯆꯤꯡꯗ ꯂꯩꯕꯅꯦ ꯑꯣ ꯌꯨꯝ ꯄꯥꯝꯕ ꯃꯇꯨꯡꯗ ꯑꯁꯣꯝꯗ ꯂꯥꯛꯑꯦꯃ ꯆꯤꯡꯗ ꯂꯩꯕꯗꯣ ꯌꯥꯝ ꯅꯨꯡꯉꯥꯏꯕꯅꯦ ꯑꯁ ꯆꯨꯖꯥꯛ ꯊꯥꯔꯒ ꯆꯨꯖꯥꯛ ꯁꯝ ꯑꯃ ꯑꯃ ꯄꯨꯔꯒ ꯂꯥꯛꯄꯗꯣ ꯌꯥꯝ ꯍꯥꯎꯕꯅꯦꯍꯦ
ꯃꯇꯝ ꯃꯇꯝꯒꯤ ꯍꯩ ꯃꯇꯝ ꯃꯇꯝꯒꯤ ꯂꯧꯒꯤ ꯆꯥꯕ ꯊꯕꯤꯒꯨꯝꯕ ꯊꯕꯤ ꯆꯤꯡꯒꯤ ꯊꯕꯤꯁꯨ ꯍꯥꯎꯕꯅꯦ ꯌꯥꯝ ꯊꯨꯝꯔꯒ ꯁꯣꯐ ꯇꯧꯔꯒ
ꯑ ꯌꯥꯝ ꯁꯣꯐ ꯇꯧꯕꯗꯣ ꯑꯗꯨ ꯑꯥ ꯑꯗꯨ ꯌꯥꯝ ꯍꯥꯎꯕꯅꯦ
ꯎꯝ ꯃꯍꯤ ꯌꯥꯝꯕꯗꯣ
ꯎꯝ ꯑꯗꯨ ꯌꯥꯝ ꯍꯥꯎꯅꯦ ꯑꯗꯣ ꯆꯨꯖꯥꯛꯇꯣ ꯎ ꯉꯁꯤ ꯄꯨꯔꯛꯑꯒ ꯅꯨꯡꯗꯥꯡꯗ ꯐꯨꯠꯄꯤꯔꯒ ꯑꯌꯨꯛ ꯉꯟꯇꯥ ꯍꯧꯒꯠꯂꯒ ꯆꯥꯕꯗꯣ ꯑꯁ ꯑꯗꯨ ꯈꯨꯍꯥꯎꯗꯨꯗꯤ ꯂꯩꯇ꯭ꯔꯦꯍꯦ ꯑꯗꯨꯃꯨꯛ ꯍꯥꯎꯕ ꯂꯩꯇ꯭ꯔꯦ ꯎꯝ ꯑꯗꯨ ꯌꯥꯝ ꯄꯥꯝꯃꯤ ꯑꯩꯗꯤ
ꯃꯍꯤꯗꯨꯅ ꯍꯦꯟꯅ ꯊꯨꯝꯕꯅꯦ ꯃꯍꯤꯗꯨ ꯍꯥꯎꯕꯅꯦ
ꯎꯝ ꯍꯁꯨ ꯍꯥꯎꯋꯦ ꯎꯝ ꯑꯩꯗꯤ ꯆꯨꯖꯥꯛ ꯑꯁꯣꯝꯗ ꯂꯩꯔꯁꯨ ꯅꯨꯡꯗꯥꯡ ꯐꯨ ꯄꯤꯔꯒ ꯑꯌꯨꯛꯇ ꯍꯦꯛ ꯍꯦꯛ ꯍꯧꯒꯠꯂꯒ ꯆꯥꯕ꯭ꯔ
ꯑ ꯑ ꯅꯣꯏ ꯇꯤꯁꯨ ꯐꯪꯅꯝꯒꯅꯤꯅ ꯅꯣꯏꯗꯤ ꯅꯣꯏꯁꯨ
ꯎꯝ ꯐꯪꯕꯅꯤ ꯐꯪꯉꯤ
ꯑꯣ ꯐꯪꯕꯨꯗꯤ ꯐꯪꯕ ꯑꯗꯣ ꯌꯥꯝ ꯐꯪꯗꯕ ꯑꯣꯏꯔꯝꯃꯅꯤꯀꯣ
ꯑ ꯌꯥꯝꯗꯤ ꯐꯪꯗꯦ ꯑꯩꯈꯣꯏꯅ ꯆꯥꯅꯤꯡꯕ ꯃꯇꯝꯗ ꯐꯪꯗꯦꯕ ꯑꯗꯨ ꯕꯖꯥꯔ ꯂꯥꯛꯂꯒ ꯕꯖꯥꯔꯗ ꯊꯦꯡꯅꯔꯗꯤ ꯑꯗꯨ ꯆꯥꯕ ꯐꯪꯉꯦ ꯊꯦꯡꯅꯗ꯭ꯔꯗꯤ ꯇꯣꯛꯑꯦ
ꯑꯖ ꯂ
ꯈꯪꯗ꯭ꯔꯦ ꯄꯨꯟꯁꯤꯁꯦ ꯈꯔ ꯀꯔ ꯃꯥꯏ ꯀꯔ ꯃꯥꯏ ꯇꯧ ꯒꯗ꯭ꯔꯥ ꯈꯪꯗ꯭ꯔꯦ ꯅꯨꯡꯉꯥꯏꯕ꯭ꯔꯥ ꯋꯥꯕ꯭ꯔꯥ
ꯎꯝ ꯊꯕꯛ ꯁꯨꯗ꯭ꯔꯗꯤ ꯄꯩꯁꯥ ꯂꯩꯇ꯭ꯔꯦ ꯁꯨꯗ꯭ꯔꯕꯗꯤ
ꯍꯣꯏꯅꯦ ꯎꯝ ꯁꯨꯗꯕꯗꯤ ꯌꯥꯗꯦ ꯆꯥꯗꯕꯁꯨ ꯌꯥꯗꯦ ꯍꯤꯡꯗꯕꯅꯤꯅ
ꯃꯦ ꯅꯍꯥꯟꯗꯤ ꯑꯗꯨꯝ ꯁꯥꯔꯝꯃꯦ ꯑꯗꯣ ꯍꯧꯖꯤꯛꯀꯥꯟꯗꯤ ꯁꯥꯗ꯭ꯔꯦ ꯉꯝꯗꯦ ꯋꯥꯏꯑꯦꯕ
ꯐꯤ ꯁꯥꯕꯁꯦ ꯌꯥꯝ ꯋꯥꯕꯅꯤ ꯍꯣꯏ
ꯑ ꯑꯗꯨꯅꯦ ꯐꯝꯕ ꯀꯥꯟꯗ ꯎꯝ ꯑꯩꯈꯣꯏꯒꯤ ꯀꯔꯤ ꯍꯥꯏꯕ꯭ꯔꯥ ꯋꯦꯁꯀꯨꯝꯕ ꯂꯣꯏ ꯇꯗꯦꯕ
ꯈ꯭ꯋꯥꯡ ꯅꯥꯕ ꯈꯣꯡ ꯅꯥꯕ ꯌꯥꯝ ꯅꯥꯕꯅꯤ ꯋꯥꯕꯅꯤ ꯎꯝ ꯋꯥꯔꯁꯨ ꯇꯧꯗꯕꯗꯤ ꯌꯥꯗꯕꯅꯤꯅ ꯑꯗꯨꯝ ꯇꯧꯔꯦ
ꯎꯝ
ꯎꯝ ꯎꯝ
ꯁꯤ ꯁꯥꯕꯗꯤ ꯑ ꯃꯁꯥ ꯐꯕ ꯈꯛꯇ ꯃꯁꯥ ꯐꯕꯣꯛ ꯑꯩꯣꯏꯅ ꯁꯥꯒꯗꯕꯅꯦ ꯅꯠꯇ꯭ꯔꯗꯤ ꯑꯩꯈꯣꯏ ꯃꯁꯥ ꯐꯠꯇꯕ ꯈꯣꯏꯗꯤ ꯀꯪꯕ ꯈꯣꯏꯗꯤ ꯍꯦꯟꯅ ꯀꯪꯉꯦꯕ
ꯐꯤ ꯁꯥꯕꯁꯦ ꯌꯥꯝ ꯀꯪꯕꯅꯦ ꯍꯣꯏ ꯐꯝꯔꯒ ꯂꯩꯕꯗꯣ ꯅꯣꯏꯊꯣꯛꯗꯧ ꯃꯥꯜꯂꯦ ꯑꯗꯨ ꯑꯣꯏꯔꯁꯨ ꯗꯨꯏ ꯅꫭꯏ ꯁꯨꯛ ꯅꯣꯏꯊꯣꯛꯇꯦꯕ ꯀꯪꯉꯦꯕ꯫
ꯋꯥ ꯋꯥꯕꯅꯤ ꯍ‌ꯦꯟꯅ꯫
ꯎꯝ ꯌꯥꯝ ꯋꯥꯕꯅꯦ ꯑꯗꫭ ꯁꯥ꯫ ꯁꯥꯕꯗꯣ ꯈꯔ ꯅꯨꯡꯉꯥꯏꯔꯦ ꯁꯥꯕ ꯂꯣꯏꯔꯒ ꯇꯨꯕꯗꯣ ꯑꯗꯨꯝ꯫ ꯑꯗꯨꯛ ꯋꯥꯕ ꯂꯩꯇꯦ ꯑꯩꯉꯣꯟꯗ꯫ ꯃꯤꯒꯤꯗꯤ ꯁꯥꯕ ꯂꯣꯏꯔꯗꯤ ꯐꯔꯦ ꯐꯔꯦ ꯍꯥꯏꯌꯦ ꯑꯗꯨ ꯁꯥꯕꯗꯨꯅ ꯈꯔ ꯅꯨꯡꯉꯥꯏꯕꯒꯨꯝ ꯇꯧꯋꯤ꯫ ꯇꯨꯕꯗꯨ ꯑꯩꯋꯤ ꯌꯥꯝ ꯅꯨꯡꯉꯥꯏ ꯑꯩꯒꯤꯗꯤ꯫
ꯊꯥꯗ ꯊꯥꯗ ꯐꯤ ꯑꯃ꯫ ꯑꯅꯤ ꯂꯣꯏꯕ꯭ꯔꯣ꯫
ꯎꯝ ꯈꯔ꯫ ꯂꯥꯏꯕ ꯁꯥꯔꯗꯤ ꯂꯥꯏꯕꯗꯣ ꯁꯥꯔꯗꯤ ꯑ ꯀꯩꯅꯣ ꯇꯧꯋꯦ ꯊꯥꯗ ꯑꯅꯤꯒꯨꯝꯕ ꯑꯍꯨꯝꯒꯨꯝꯕ ꯑꯗꯨꯝ ꯁꯥꯏ ꯍꯞꯇꯥ ꯑꯃꯗ ꯑꯃ ꯑꯃ ꯑꯥ ꯍꯞꯇꯥ ꯑꯃꯗ ꯑꯃ ꯑꯃ ꯁꯥꯔꯗꯤꯀꯣ
ꯎꯝ ꯍꯞꯠꯇ ꯍꯍꯣꯏ ꯑꯗꯨꯗꯤ ꯍꯞꯇꯥ ꯑꯃꯗ ꯑꯃ ꯑꯃ ꯁꯥꯔꯦ ꯐ ꯑꯃꯗ ꯂꯤꯁꯤꯡ ꯑꯥ ꯃꯔꯤ ꯃꯉꯥ ꯑꯣꯏꯔꯗꯤ ꯊꯕꯛ ꯑꯇꯣꯞꯄ ꯁꯨꯗ꯭ꯔꯁꯨ ꯌꯥꯏꯦ ꯌꯥꯝ ꯅꯨꯡꯉꯥꯏꯔꯝꯃꯣꯅꯦ ꯑꯗꯨꯗꯤ
ꯌꯥꯝ ꯅꯨꯡꯉꯥꯏꯇꯦꯔ ꯀꯔꯤꯅꯣ ꯍꯞꯇꯥ ꯑꯃꯗ ꯑꯃ ꯑꯃ ꯁꯥꯕ ꯌꯥꯕꯗꯗꯤ ꯌꯥꯝ ꯍꯣꯡꯕꯅꯦ ꯑꯗꯣ ꯊꯥ ꯑꯃꯗ ꯑꯃꯒꯨꯝꯕ ꯑꯅꯤꯒꯨꯝꯕ ꯁꯥꯕ꯫ ꯑꯗꯨꯅ ꯈꯔ ꯇꯥꯡꯉꯦꯕ꯫
ꯑꯥ꯫
ꯈꯪꯗꯦꯗ ꯐꯤ ꯁꯥꯕꯁꯨ꯫ ꯄꯩꯁꯥꯗꯤ ꯌꯥꯝ ꯂꯥꯞꯄꯒꯨꯝ ꯇꯧꯋꯦ ꯑꯗꯨ ꯂꯣꯏꯁꯤꯟꯕꯅ ꯍꯥꯜꯂꯦꯕ꯫
ꯑꯣ ꯑꯗꯨꯗꯤ ꯑꯈꯣꯏ ꯄꯩꯁꯥ ꯄꯥꯏꯕ꯫ ꯃꯇꯨꯡ ꯏꯟꯅ ꯆꯜꯂꯝꯒꯅꯤꯗ ꯄꯩꯁꯥ ꯄꯥꯏꯕ ꯍꯩꯕ ꯁꯦꯚꯤꯡ꯫ ꯇꯧꯕ ꯍꯩꯕ ꯈꯣꯏꯅꯀꯣ꯫
ꯑꯗꯨ ꯑꯗꯨꯃꯥꯏꯅ ꯇꯧꯕꯖꯥꯠꯅꯤ꯫
ꯑꯥ꯫
ꯈꯪꯗ꯭ꯔ‌ꯦꯗ ꯆꯥꯕꯅ ꯑꯗꯨꯝ ꯆꯥꯔꯒ ꯂꯩ꯫
ꯑꯥ ꯅꯪꯗꯤ ꯅꯍꯥꯟ ꯅꯆꯥ ꯀꯌꯥ ꯁꯨꯔꯕ ꯅꯪꯗꯤ꯫
ꯑꯁ꯫